ꯀꯨꯏꯅ ꯄꯥꯏꯕ ꯌꯥꯗꯕ꯭ꯔꯥ ꯅꯪꯁꯦ꯫
ꯌꯥꯏ ꯀꯥꯏꯔꯛꯏꯁꯤꯅꯤ ꯀꯩꯅꯣ
ꯀꯣꯜ ꯂꯥꯛꯄꯒ ꯄꯥꯏꯔꯛꯩꯔꯣ ꯏꯅꯦ ꯑꯩ ꯀꯨꯏꯔꯦ ꯀꯣꯜ ꯇꯧꯔꯤꯁꯦ꯫
ꯀꯨꯏꯔꯦ꯫
ꯑꯥ
ꯑꯣ ꯑꯩ ꯅꯪꯒꯤꯁꯦ ꯑꯝꯇ ꯂꯣꯏꯁꯟꯕꯤꯍꯧꯔꯒꯦꯅ ꯐꯥꯔꯛ ꯂꯩꯍꯧꯗꯣꯔꯕ
ꯀꯔꯤ ꯇꯧꯔꯤꯕ ꯅꯪ ꯍꯧꯖꯤꯛ
ꯑꯁ ꯆꯥꯛꯀ ꯆꯥꯛ ꯊꯣꯡꯉꯤꯃꯤꯅꯦ ꯏꯕꯦꯝꯃ ꯃꯧ ꯑꯅꯧꯕꯤꯗꯩꯩ ꯍꯦꯜꯂꯦ꯫ ꯀꯣꯏ ꯆꯇꯂꯨꯁꯦ꯫
ꯈꯨꯠꯁꯦ ꯅꯥꯝꯃ ꯄꯥꯏ ꯂꯩꯔꯦ ꯀꯩꯅꯣ ꯀꯩ ꯏꯪꯖꯥꯡ ꯊꯣꯡꯉꯤꯕ꯫
ꯑꯩꯔꯣ ꯁꯦꯕꯣꯠ ꯀꯪꯁꯣꯏ ꯑꯃ ꯊꯣꯡ ꯑꯩꯩꯅ ꯅꯥꯃꯅꯦ ꯄꯥꯏꯁꯦ ꯀꯠ ꯀꯠꯇꯣꯏꯅꯤ ꯁꯤ ꯐꯣꯟꯁꯦ ꯑꯩꯈꯣꯏ ꯆꯦꯅꯅꯦ ꯄꯥꯏꯕꯅꯤꯅꯅꯦ ꯑꯩ ꯇꯜꯂꯦꯕ ꯑꯗꯨꯏꯅꯦꯕ ꯑꯩꯅ ꯂꯣꯏꯁꯤꯜꯂꯧꯔꯒꯦ ꯍꯥꯏꯁꯦ ꯏꯁꯧ ꯂꯥꯡꯉꯤꯕ ꯇꯥꯏꯟꯇꯦꯕ ꯑꯩꯗ ꯑꯩꯈꯣꯏꯒꯤꯗ ꯍꯥꯞꯄ ꯌꯥꯏ ꯑꯩꯅ ꯍꯦꯛ ꯂꯧꯊꯣꯛꯄꯗꯣ ꯑꯃꯃ ꯑꯃꯃꯛ ꯁꯤꯟꯗꯣꯛ ꯁꯤꯟꯖꯤꯟ ꯇꯧꯕꯅꯤꯅꯅꯦ꯫ ꯑꯗꯣ ꯑꯣ ꯇꯤ ꯄꯤꯗꯣ ꯌꯥꯗ꯭ꯔꯦꯕ ꯑꯣ ꯇꯤ ꯄꯤꯗ ꯌꯥꯔꯒꯗꯤ ꯀꯩꯁꯨ ꯅꯠꯇꯕ
ꯍꯣꯔꯦꯟ ꯑꯃꯨꯛꯀ ꯌꯦꯡꯖꯤꯔꯣ
ꯍꯧꯖꯤꯛ ꯌꯦꯡꯉꯤꯅꯦ ꯑꯩꯁꯦ ꯇ꯭ꯔꯥꯏꯃꯨꯛ ꯇꯧꯔꯤꯅꯦ ꯑꯩꯉꯣꯟꯗ ꯍꯥꯞꯄꯒ
ꯑꯣ ꯑꯗꯨꯖꯨ ꯌꯥꯗꯕ
ꯑꯦ ꯌꯥꯗ꯭ꯔꯤ ꯃꯤꯅꯦ ꯌꯥꯗ꯭ꯔꯤ ꯃꯤꯅꯦꯍ ꯀꯩ ꯌꯦꯟꯖꯥꯡ ꯊꯣꯡꯉꯤꯅꯣ
ꯑꯩꯖꯦ ꯉꯁꯤ ꯀꯩꯅꯣꯗꯣ ꯃꯦꯁꯀꯣꯠ ꯑ ꯗꯁꯀꯨꯁ ꯍꯥꯏꯕ꯭ꯔꯥ ꯃꯦꯁꯀꯣꯠ ꯍꯥꯏꯕ꯭ꯔꯥ ꯑꯗꯨꯗꯨꯒ ꯃꯪꯒꯟꯒ ꯊꯣꯡꯉꯦ꯫ ꯍꯣꯡꯖꯤꯜꯂꯒꯦꯅ ꯅꯪ ꯃꯤꯁ ꯀꯣꯠ ꯈꯪꯕ꯭ꯔꯣ? ꯊꯥꯎ ꯉꯧꯔꯒ ꯍꯦꯛꯇ ꯊꯣꯡꯖꯤꯟꯕꯅꯤ ꯎꯝ
ꯈꯪꯉꯤꯅꯦ ꯃꯦꯁ ꯀꯣꯠ ꯀꯩꯗ ꯀꯨꯡ ꯑꯣꯏꯗꯣꯏꯅꯣ ꯃꯪꯒꯟꯗꯨꯒ ꯀꯃꯥꯏꯅ ꯊꯣꯡꯕ ꯍꯥꯏꯞꯃꯤꯗ ꯑꯂꯨꯒ ꯊꯣꯡꯕꯅ ꯊꯣꯡꯕꯅꯤ꯫
ꯑꯥꯂꯨꯒ ꯊꯣꯡ ꯑꯂꯒ ꯑꯝꯇ ꯍꯥꯞꯠꯇꯦ ꯑꯂꯨꯗꯣ ꯃꯦꯁꯀꯣꯛꯀ ꯑꯂꯨꯒ ꯇꯁꯦ ꯑꯂꯨꯗꯨ ꯆꯥꯅꯤꯡꯗꯦꯕ ꯀꯩꯒꯤꯅꯣꯗ ꯑꯃꯣꯟꯕ ꯉꯥꯛꯇ ꯇ ꯉꯥꯏꯔꯝꯃꯤꯅꯅꯦ ꯃꯪꯒꯟꯒ ꯊꯣꯡꯉ ꯍꯥꯎꯗꯣ ꯃꯥꯜꯂꯦꯅ ꯑꯩꯅ ꯁꯨꯝ ꯕꯥꯞꯅ ꯁꯥꯔ ꯊꯤꯡꯍꯟꯕꯅꯦ
ꯑꯥꯎ ꯍꯧꯔꯣ
ꯊꯥꯎ ꯉꯧꯔꯦ ꯑꯗꯨꯒ ꯉꯥꯔꯤ ꯈꯔ ꯊꯥꯛꯑꯦ ꯉꯥ ꯑꯌꯥꯏꯕꯒ ꯑꯝꯇ ꯂꯩꯗꯦꯗ ꯅꯣꯏꯈꯩ ꯉꯥ ꯑꯌꯥꯏꯕꯒ ꯈꯔ ꯊꯥꯥꯛꯑꯗꯤ ꯍꯥꯎꯗꯧꯅꯤ ꯊꯧꯋꯥꯟꯗꯩꯩꯁꯨ ꯂꯧꯔꯛꯇ꯭ꯔꯦ ꯑꯩꯗꯣ ꯑꯗꯨꯅ ꯍꯦꯛꯇ ꯊꯣꯡꯖꯤꯜꯂꯦ ꯉꯥꯔꯤ ꯀ ꯊꯥꯒ
ꯏꯕꯦꯝꯃ ꯂꯥꯝꯕꯨ ꯂꯥꯝꯃꯗꯤ
ꯎꯝ ꯑꯗꯨꯒ ꯑꯩꯈꯣꯏꯒꯤ ꯃꯪꯒꯟ ꯉꯧꯔꯒ ꯁꯤꯡꯖꯨ ꯁꯨꯕꯤꯗꯣ
ꯑꯥꯎ
ꯑꯗ ꯁꯤꯒꯤꯁꯦ ꯁꯨꯒꯦ ꯇꯧꯕꯅꯦ ꯑꯩꯁꯦ ꯀꯩꯅꯣ ꯈꯔꯒ ꯍꯋꯥꯏ ꯍꯋꯥꯏ ꯁꯥꯡꯃꯟꯗꯕ꯭ꯔꯥ ꯍꯋꯥ ꯍꯋꯥ ꯑꯁꯥꯡꯕꯤꯗꯣ ꯑꯗꯨꯒ ꯈꯥꯃꯦꯟ ꯈꯔ ꯇꯤꯜꯍꯧꯒ ꯁꯨꯖꯜꯂꯒꯦ ꯍꯦꯛꯇ ꯁꯤꯡꯖꯨ ꯁꯨꯖꯟꯒꯦꯅ ꯇꯧꯏ ꯅꯪ ꯀꯩ ꯏꯟꯖꯥꯡ ꯊꯣꯡꯉꯦꯕ
ꯁꯦꯕꯣꯠꯇꯣ ꯑꯂꯨꯒ ꯇꯧꯔꯒ ꯀꯥꯡꯁꯣꯏꯃ ꯊꯣꯡꯉꯦ ꯑꯗꯨꯒ ꯑꯈꯣꯏ ꯑꯩꯣꯏ ꯊꯣꯏꯅ ꯑꯩꯈꯣꯏꯊꯣꯏꯁꯨ ꯋꯥꯔꯤ ꯀꯟꯅ ꯁꯥꯟꯅꯔꯤ ꯃꯥꯏꯁꯨ ꯃꯃꯥꯟꯅꯕꯤꯅ ꯐꯣꯟ ꯇꯧꯔꯛꯇꯅ ꯍꯧꯖꯤꯛ ꯍꯤꯗꯥꯛ ꯀꯥꯞꯄ ꯂꯥꯛꯀꯅꯤꯌꯦ ꯏꯃꯥꯟꯅꯕꯤ
ꯑꯥ ꯍꯌꯦ
ꯑꯃꯗ ꯍꯧꯖꯤꯛꯅꯤꯅꯦ
ꯀꯥꯏꯗꯥ
ꯑꯩꯈꯣꯏꯗ ꯂꯥꯛꯇꯣꯏꯕ ꯑꯈꯣꯏꯒꯤ ꯍꯧꯗꯣꯡꯗꯣ ꯄꯨꯕꯗꯣ ꯅꯨꯉꯥꯏꯇꯦꯅ ꯃꯥ ꯍꯣꯏ ꯍꯣꯏ ꯍꯣꯏ ꯍꯣꯏ ꯑꯦꯟꯇꯤ ꯔꯦꯕꯤꯁ ꯑꯃ ꯀꯥꯞꯊꯣꯛꯄꯤꯔꯅꯤ ꯑꯗꯨꯒ
ꯅꯣꯏ ꯅꯃꯥꯟꯅꯕꯤꯗꯣ ꯚꯦꯇꯤꯅꯔꯤ ꯑꯣꯏꯕ꯭ꯔꯕ
ꯕꯦꯇꯅꯔꯤꯒꯤ ꯗꯣꯛꯇꯔꯕꯨꯗꯤ ꯅꯠꯇꯦ ꯐꯤꯜ ꯐꯤꯜ ꯑꯣꯏꯕ ꯇꯥꯔꯦ ꯗꯨꯀꯥꯟ ꯐꯝꯕ ꯑꯩꯖꯦ ꯂꯥꯏ ꯆꯥꯛ ꯀꯠꯂꯤꯃꯤ ꯑꯗꯨꯝ ꯁꯥꯟꯅꯔꯁꯤ ꯑꯗꯨꯒ ꯑꯦꯐꯦ ꯑꯣꯏꯔꯝꯒ ꯃꯥ ꯍꯤꯗꯥꯛ ꯗꯨꯀꯥꯟ ꯗꯨꯀꯥꯟ ꯂꯣꯏꯕ ꯍꯥꯏꯇꯥꯔꯦ ꯗꯨꯀꯥꯟ ꯐꯝꯕ ꯑꯜꯃ ꯀꯥꯄꯒ ꯃꯋꯥꯒ ꯃ ꯋꯥ ꯈ ꯂꯥꯛꯊꯗꯅꯤ ꯕ ꯅꯠꯇ ꯅꯅꯦ
ꯁꯨꯡꯀ
ꯑꯥꯎ ꯃꯥꯥꯏ ꯚꯦꯛꯁꯤꯟ ꯀꯥꯞꯊꯣꯛꯄ ꯚꯦꯛꯁꯤꯟꯗꯣ ꯅꯣꯏ ꯑꯉꯥꯡꯒꯤ ꯍꯤꯗꯥꯛ ꯀꯥꯞꯇ꯭ꯔꯣ ꯑꯗꯨ ꯅꯥꯗꯅ ꯑꯗꯥ ꯅꯥꯗꯅꯕ ꯀꯥꯞꯇ꯭ꯔꯣ
ꯃꯥ ꯚꯦꯛꯁꯤꯟ ꯍꯪꯒꯦꯕꯀꯣ ꯑ ꯅꯣꯏꯒꯤ ꯑꯉꯥꯡ ꯅꯨꯄꯤꯗꯣ ꯑꯦꯟꯇꯤ ꯀꯦꯟꯁꯔ ꯀꯩꯅꯣꯗꯣ ꯀꯥꯞꯄꯕ
ꯈꯪꯗꯦꯍꯦ ꯑꯩꯗꯤ ꯃꯒ ꯂꯩ
ꯍꯧꯖꯤꯛꯁꯦ ꯑꯩꯈꯣꯏꯒꯤ ꯀꯩꯅꯣꯗ ꯒꯔꯃꯦꯟꯗꯗꯤ ꯂꯥꯛꯑꯕ ꯈꯪꯗꯦꯕꯀꯣ ꯆꯍꯤ ꯀꯌꯥ ꯇꯔꯥꯃꯥꯊꯣꯏꯗꯒꯤꯅ ꯇꯔꯥꯃꯔꯤꯐꯧ ꯍꯥꯏꯕ꯭ꯔꯣ ꯑꯩꯕꯣ ꯑꯗꯨ ꯑꯦꯇ ꯀꯦꯟꯁꯔꯗꯣ ꯂꯣꯏ ꯀꯥꯞꯄ ꯌꯥꯔꯦ ꯍꯥꯏꯅꯤꯍꯦ ꯑꯉꯥꯡꯁꯤꯡ ꯆꯍꯤ ꯇꯔꯥꯃꯔꯤ ꯁꯨ ꯑꯗꯨꯅꯤ ꯒꯣꯔꯃꯦꯟꯗ ꯂꯥꯛ ꯞꯇꯥꯗꯤ ꯐ꯭ꯔꯤꯗ ꯀꯥꯞꯇꯣꯏꯕ ꯒꯔꯃꯦꯟꯗ ꯂꯥꯛꯇ꯭ꯔꯒꯅ ꯄꯩꯁꯥ ꯇꯤꯡꯗꯣꯏꯕ ꯑꯗꯨ ꯑꯩꯖꯦ ꯆꯍꯤ ꯇꯔꯥꯃꯔꯤ ꯁꯨꯗꯗꯤ ꯌꯥꯗꯦ ꯍꯥꯏꯕ꯭ꯔꯥ ꯑꯩꯕꯨ ꯍꯣꯏ ꯑꯝꯇ ꯍꯪꯒꯦ ꯇꯧꯕꯅꯦ ꯍꯣꯁꯄꯤꯇꯥꯜꯗ
ꯅꯪ ꯅꯛꯄꯅꯦ ꯑꯗꯨ ꯅꯣꯏ ꯏꯆꯦꯖꯨ ꯆꯠꯂꯤꯅꯤꯅ ꯍꯪ ꯅꯣꯏ ꯏꯆꯦꯗ ꯍꯪꯉꯣ ꯀꯩꯅꯣ ꯏꯆꯦꯅꯥꯎꯗ ꯏꯆꯦꯅꯥꯎꯗ ꯍꯪꯉꯗꯤ ꯈꯪꯉꯣꯏꯗ꯭ꯔꯣ
ꯑꯩꯈꯣꯏ ꯏꯆꯦꯅꯥꯎꯗꯣ ꯑꯗꯨꯗ ꯂꯩꯇꯕꯅꯤꯅ ꯃꯥꯁꯨ ꯒ꯭ꯌꯥꯟ ꯇꯥꯔꯣꯏꯌꯦ ꯍꯥꯏꯗꯤ ꯑꯉꯥꯡꯒꯤ ꯍꯤꯗꯥꯛꯀꯥꯞꯐꯝꯗ ꯂꯩ ꯇꯥꯗꯕꯅꯤꯅ ꯃꯥ ꯏꯃꯔꯖꯦꯟꯁꯤꯗ ꯇꯥ
ꯅꯠꯇꯦꯗ ꯑꯩ ꯍꯥꯏꯗꯤ ꯃꯥꯅ ꯈꯪꯗ꯭ꯔꯁꯨ ꯃꯥꯅ ꯈꯪꯅꯕ ꯁꯥꯏꯠ ꯃꯥꯒꯤ ꯑꯗꯨ ꯍꯪꯉꯅꯤ ꯌꯥꯏꯕ ꯃꯣꯏ ꯂꯩꯅꯤ ꯍꯥꯏꯕ ꯆꯍꯤ ꯆꯨꯞꯄꯥ ꯃ ꯃꯤ ꯍꯣꯁꯄꯤꯇꯥꯜꯗ ꯊꯕꯛ ꯇꯧꯔꯤꯕꯨ
ꯊꯣꯏꯕꯒꯤ ꯍꯤꯗꯥꯛ ꯍꯤꯗꯥꯛ ꯀꯥꯞꯀꯗꯕ ꯂꯩꯌꯦꯕ ꯇꯤ ꯇꯤꯗꯣ ꯎꯝ ꯑꯩꯈꯣꯏ ꯃꯣꯏꯒꯤ ꯆꯍꯤ ꯇꯔꯥꯒꯤ ꯇꯤ ꯇꯤ ꯀꯥꯞꯄꯗꯣ
ꯑꯥ
ꯑꯗꯨ ꯀꯥꯞꯀꯗꯕ ꯂꯩꯌꯦꯕ ꯑꯗꯨ ꯀꯥꯞꯄꯗ ꯍꯪꯒꯦ ꯇꯧꯅꯤ
ꯑ ꯖꯤꯅꯤꯝꯁ ꯇ ꯀꯥꯞꯇꯣꯏꯕ
ꯑꯥ ꯖꯦꯅꯤꯝꯁꯇ ꯑ ꯒꯣꯔꯔꯃꯦꯟꯗ ꯂꯥꯛꯑꯝ ꯇꯥꯔꯗꯤ ꯐ꯭ꯔꯤꯗ ꯀꯥꯞꯇꯣꯏꯅꯦꯕ
ꯑꯣ ꯏꯟ ꯑꯦꯟꯇꯤ ꯀꯦꯟꯁꯔ ꯚꯦꯛꯁꯤꯟ ꯍꯥꯏꯕ
ꯀꯦꯟꯁꯔ ꯍꯣꯏ ꯀꯦꯟꯁꯔꯒꯤ ꯚꯦꯛꯁꯤꯟ ꯀꯦꯟꯁꯔ ꯅꯥꯗꯅꯕ ꯚꯦꯛꯁꯤꯟ ꯊꯣꯛꯑꯦꯕ ꯍꯧꯖꯤꯛꯁꯦ ꯑꯗꯨ ꯀꯥꯞꯇ꯭ꯔꯤꯕ ꯑꯗꯨ ꯍꯪꯉꯛꯀꯦ ꯑꯗꯨꯒ ꯃꯔꯣꯟ ꯈꯪꯉꯗꯤ ꯍꯥꯏꯔꯛꯀꯦ ꯆꯍꯤ ꯇꯔꯥꯃꯔꯤ ꯁꯨ ꯁꯨꯗ꯭ꯔꯗꯤ ꯌꯥꯗꯦ ꯍꯥꯏꯕ꯭ꯔ ꯀꯩꯅꯣꯝ ꯍꯥꯏꯒꯨꯝ ꯇꯧꯕ ꯑꯩ ꯇ ꯍꯪꯉꯛꯀꯦ ꯇꯧꯅꯤ ꯃꯨꯟꯅ ꯇꯔꯥꯃꯔꯤꯗ ꯀꯥꯞꯀꯗꯕꯅꯦ ꯍꯥꯏꯕ꯭ꯔꯥ ꯀꯩꯅꯣ
ꯑꯩꯗꯤ ꯉꯁꯥꯏ ꯇꯟ ꯄꯔꯥꯊꯥ ꯑꯃ ꯆꯥꯥꯁꯜꯂꯨꯕꯅꯔ ꯀꯩꯅꯣ ꯆꯥꯛꯀꯁꯤ ꯏꯆꯥ ꯆꯥꯅꯤꯡꯗꯦꯃꯤ
ꯑꯣ ꯅꯨꯡꯗꯤꯟ
ꯎꯝ ꯑꯩ ꯂꯃꯨꯛ ꯆꯠꯂꯨꯒꯦ ꯉꯁꯥꯏ ꯍꯥꯏꯕꯗꯣ
ꯎꯝ
ꯑꯗꯨꯗ ꯑꯩꯈꯣꯏꯊꯣꯏ ꯏꯕꯥꯟꯅꯤ ꯆꯠꯂꯒ ꯑꯩꯁꯦ ꯒꯝꯂꯥ ꯑꯃ ꯆꯥꯝꯇꯁꯨ ꯂꯩ ꯌꯦꯡꯒꯦꯅ ꯇꯧꯕꯗ ꯂꯩꯔꯝꯗ꯭ꯔꯦ ꯕꯖꯥꯔ ꯆꯠꯂꯀꯥꯟꯗ ꯂꯩꯒꯗ꯭ꯔ ꯈꯪꯗꯦ
ꯀꯩꯅꯣꯗ ꯌꯥꯝ ꯌꯥꯎꯔꯝꯒꯅꯤꯍꯦ ꯅꯪꯒꯤꯗꯤ ꯑꯗꯨꯗꯤ ꯑꯩꯈꯣꯏꯒꯤ ꯕꯤꯁꯥꯜꯒꯨꯝꯕ ꯑꯗꯒꯤ ꯂꯩꯗꯅ ꯍꯣꯡꯕꯗ ꯌꯥꯝ ꯌꯥꯎꯔꯝꯒꯅꯤ ꯍꯣꯡ ꯍꯣꯡꯅ
ꯍꯥꯏꯁꯦ
ꯑꯥ ꯏꯔꯣꯏ ꯂꯣꯏꯗ꯭ꯔꯤꯉꯩꯗ ꯍꯧꯗꯣꯡ ꯍꯥꯠꯂꯦꯅ ꯇꯧꯔꯕꯅꯦ
ꯀꯔꯤ ꯇꯧꯔꯦꯅꯦ ꯏꯕꯦꯝꯃ ꯍꯟꯗꯛꯁꯦ ꯏꯔꯣꯏ ꯂꯣꯏꯗꯔꯤꯉꯩꯗ ꯍꯧꯗꯣꯛ ꯍꯥꯠꯄ ꯉꯥꯛꯇ ꯊꯕꯛꯅꯦ ꯑꯩꯅ ꯇꯧꯔꯤꯁꯦ
ꯎꯝ
ꯁꯥꯃꯨ ꯂꯣꯏꯗ꯭ꯔꯤꯉꯩꯗ ꯀꯔꯤ ꯁꯟ ꯂꯣꯏꯗ꯭ꯔꯤꯉꯩꯗ ꯍꯥꯏꯌꯦꯗꯣ ꯑꯗꯨ ꯊꯧꯗꯣꯛ ꯉꯥꯛꯇꯅꯦ ꯑꯩꯖꯦ ꯊꯕꯛꯁꯦ ꯑꯦꯗꯚꯥꯟꯁ ꯑꯣꯏꯃꯟꯈꯤꯗꯅ ꯑꯗ ꯑꯩꯖꯦꯀꯣ ꯑꯦꯗꯚꯥꯟꯁ ꯑꯣꯏꯔꯒꯅ ꯑꯦꯗꯚꯥꯟꯁ ꯑꯣꯏꯕꯤ ꯂꯦꯛ ꯑꯣꯏꯔꯒꯅ ꯇꯟꯒ꯭ꯔꯒꯅ ꯍꯦꯛ ꯇꯟꯕꯤ ꯌꯥꯝ ꯇꯧꯋꯦ
ꯎꯝ
ꯑꯗꯨꯗꯨꯅ ꯀꯩꯅꯣ ꯇꯧꯋꯦ ꯌꯥꯎꯔꯝꯗꯦ ꯑꯩ ꯉꯁꯥꯏ ꯂꯣꯏ ꯍꯪꯉꯦꯕꯀꯣ ꯃꯣꯏ ꯑꯇꯩ ꯑꯇꯩ ꯀꯅꯥ ꯀꯅꯥ ꯂꯩꯒꯦꯅ
ꯀ꯭ꯂꯦꯒꯤ ꯑꯣꯏꯕꯗꯨ ꯅꯤꯅꯦ ꯅꯪ ꯍꯥꯏꯖꯦ
ꯍꯣꯏ ꯍꯣꯏ ꯍꯣꯏ ꯍꯣꯏ ꯍꯣꯏ ꯄ꯭ꯂꯥꯁꯇꯤꯛꯀꯤꯗꯤꯅꯦ ꯌꯥꯝ ꯌꯥꯎꯔꯦꯕ ꯇꯥꯡꯉꯦ ꯍꯥꯏꯌꯦ ꯃꯣꯏ ꯑꯩꯅ ꯍꯪꯕ ꯀꯥꯟꯗ
ꯇꯥꯡꯉꯝꯒꯅꯤꯌꯦ
ꯑꯥ ꯂꯨꯄꯥ ꯆꯅꯤ ꯆꯥꯃ ꯌꯥꯡꯈꯩ ꯄꯤꯁꯛꯀ ꯄꯤꯛꯄ ꯗꯨꯅꯤꯗ ꯀꯞꯀꯤ ꯑꯗꯨꯒꯨꯝꯕꯗꯨꯅꯤꯗꯅ
ꯍꯣꯏ ꯍꯣ ꯍꯣꯏ
ꯑꯗꯨꯗꯥ ꯑꯗꯨꯝ ꯍꯥꯞꯀꯦ ꯇꯧꯕꯅꯤꯗ ꯁꯨꯝ ꯇꯦꯕꯜꯗ ꯀꯩꯗ ꯊꯝꯕꯗ ꯗꯨ ꯐꯖꯩꯗꯅ ꯑꯗꯨꯒꯤ ꯋꯥꯅꯦ ꯆꯥꯛꯀ ꯏꯆꯥ ꯆꯥꯅꯤꯡꯗꯦꯗ ꯊꯥꯖꯤꯟꯒꯤ ꯏꯋꯥꯡ ꯋꯥꯡ ꯈꯠꯂꯅ ꯅꯕꯨꯗꯤꯅꯥ ꯑꯈꫭꯏ ꯍꯧꯗꯣꯡ ꯍꯤꯗꯥꯛ ꯀꯥꯞꯄ ꯂꯥꯛꯑꯕ ꯍꯪꯉꯤꯕ ꯍꯧꯗꯣꯡꯖꯤ ꯍꯤꯗꯥꯛ ꯀꯥꯞꯄꯗ ꯑꯃꯨꯃꯨꯛ ꯗꯨꯔꯦꯟꯒꯤ ꯂꯨꯄꯥ ꯂꯤꯁꯤꯡ ꯑꯃꯃꯝ ꯑꯃꯃꯝ ꯆꯥꯡ ꯇꯤꯡꯉꯦ
ꯀꯌꯥꯔꯛ ꯊꯥꯈꯨꯗꯤꯡꯒꯤ ꯀꯥꯞꯄ꯭ꯔꯣ
ꯈꯪꯗꯦꯕꫭ ꯃꯣꯏ ꯃꯣꯏꯒꯤ ꯀꯩꯅꯣ ꯂꯩ ꯃꯥꯜꯂꯦ ꯗꯔꫭꯁ ꯂꯩ ꯃꯥꯜꯂꯦ ꯊꯥ ꯇꯨꯛ ꯊꯥ ꯑꯃ ꯂꯩꯔꯒ ꯑꯃꯨꯛꯀ ꯑꯩꯈꯣꯏ ꯈꯪꯖꯗꯦ ꯊꯥ ꯑꯃ ꯂꯩꯔꯒ ꯑꯃꯨꯛ ꯀꯥ ꯑꯅꯤ ꯂꯩꯔ ꯀꯥ ꯇꯧꯕ꯭ꯔꯥ ꯀꯩꯅꯣ ꯈꯪꯗꯦ ꯇꯔꯨꯛ ꯂꯩꯔꯒ ꯊꯥꯃ ꯑꯍꯥꯥꯟꯕ ꯀꯥꯞꯈꯤ ꯂꯨꯄꯥ ꯂꯤꯁꯤꯡ ꯑꯃꯃꯨꯛ ꯆꯥꯡ ꯆꯪꯉꯦ ꯊꯥ ꯃꯥ ꯃꯇꯨꯡꯗ ꯑꯃꯨꯛ ꯍꯟꯇꯛ ꯑꯃꯨꯛ ꯀꯥꯞꯇꯔꯦ ꯑꯗꯨꯒ ꯊꯥ ꯇꯔꯨꯛ ꯂꯩꯔꯒ ꯑꯃꯨꯛ ꯀꯥꯞꯀꯅꯤ ꯑꯗꯨ ꯃꯥꯥꯏ ꯇꯧꯕ ꯑꫭꯏꯔ ꯃꯥꯜꯂꯦ ꯃꯣꯏꯁꯤ ꯅꯨꯄꯤꯖꯦ
ꯁꯥꯊꫭꯛꯂꯤꯖꯨ ꯐꯖꯅ ꯆꯦꯛꯁꯤꯟꯅꯕꯨ ꯊꯝꯕꯤꯔꯗꯤ ꯑꯗꯨꯝ ꯅꯨꯡꯁꯤꯄꫭꯠꯅꯤꯗ
ꯅꯨꯄꯤ ꯍꯥꯏꯕ ꯅꯨꯄꯤꯁꯦ ꯄꯟꯆꯥ ꯆꯥꯛꯈꯨꯝꯒꯤ ꯏꯃꯨꯡ ꯃꯅꯨꯡꯒꯤ
ꯏꯕꯦꯝꯃꯥ ꯆꯥꯛ ꯊꯣꯂꯛꯄꯗꯅꯦ ꯆꯥꯛ ꯊꯣꯂꯛꯄꯗ ꯃꯤꯅꯤꯠ ꯑꯃ ꯍꯦꯛꯇ ꯐꯝꯒꯦ ꯐꯪꯗꯕꯅꯦ
ꯎꯝ
ꯆꯥꯛꯍꯦꯛ ꯇꫭꯛꯑꯅꯤ ꯑꯃꯨꯛ ꯂꯣꯏꯁꯟꯅꯤ ꯑꯃꯨꯛ ꯐꯦꯡꯅꯤ ꯑꯃꯨꯛ ꯇꯩꯅꯤ ꯑꯗꯨꯃꯨꯛ ꯂꫭꯏꯁꯤꯜꯂꯗꯛ ꯐꯃꯨꯡ ꯐꯥꯅꯣꯟ ꯑꯃꯨꯛ ꯃꯊꯪ ꯃꯊꯪ ꯃꯊꯪ ꯑꯗꯩꯗꯤ ꯇꯨꯝꯒꯦ ꯈꯜꯂꯛꯄꯖꯦ ꯄꯨꯡꯗꯣ ꯑꯥ ꯌꯧꯕꯅꯦ ꯍꯦꯛꯇ
ꯑꯗꯣ ꯑꯩꯈꯣꯏꯗꯤ ꯑꯃꯨꯛ ꯂꯩꯁꯥꯕꯤꯅꯤꯅꯦ ꯏꯋꯥ ꯏꯄꯨꯔꯣꯏꯕꯒꯤ ꯁꯦꯕꯥ ꯍꯥꯏꯕꯗꯨꯃꯨꯛ ꯌꯥꯎꯗ꯭ꯔꯤꯅꯤꯗꯣ
ꯎꯝ ꯌꯥꯎꯗꯔꯤꯕꯅꯤ ꯑꯗꯒꯤ ꯑꯉꯥꯡꯒꯤꯃꯨꯛ ꯇꯨꯝꯕ ꯉꯥꯏꯗꫭꯏꯅꯤꯗꯣ ꯑꯉꯥꯡꯖꯤ ꯇꯨꯝꯗ꯭ꯔꯤꯕꯥꯎ ꯎꯝ ꯑꯉꯥꯡꯖꯤꯡꯖꯩ ꯇꯨꯝꯗꯔꯤꯕ ꯑꯃꯨꯛ ꯇꯨꯝꯃꯣꯏꯗꯣꯏꯅꯤꯗꯣ ꯐꯃꯨꯡꯗ ꯆꯪꯉꯖꯨ ꯑꯉꯥꯡ ꯇꯨꯝꯗꯤꯕꯨꯛ ꯇꯨꯝꯌꯥꯔꯣꯏꯗꫭꯏꯅꯤꯗꯣ
ꯑꯗ ꯐꯖꯅ ꯏꯅꯦꯝꯕꯣꯛ ꯅꯪ ꯏꯅꯦꯝꯕꯣꯛ ꯂꯩꯔꯝꯗꯕꯖꯦ ꯑꯃꯔꯣꯝꯗꯗꯤ ꯅꯨꯡꯉꯥꯏꯔꯝꯃꯣꯏꯌꯦ ꯁꯦꯡꯅ ꯍꯥꯏꯗꯤ ꯅꯨꯄꯤ ꯃꯁꯦꯟ ꯑ ꯍꯥꯏꯗꯤꯅꯦ ꯈꯤꯇꯖꯨ ꯐꯒꯦꯔꯥ ꯐꯔꯣꯏꯒꯦꯔꯥ ꯑꯩ ꯍꯥꯏꯖꯦꯀꯣ ꯁꯤꯃ ꯄꯥꯏꯕꯤꯅꯕ ꯑꯥ ꯁꯪꯕꯤꯍꯧꯅꯕ ꯑꯩ ꯑꯩ ꯀꯩꯝ ꯆꯠꯊꯣꯛꯀꯦ ꯏꯃꯥ ꯁꯪꯕꯤꯔꯝꯃꯣ ꯃꯁꯨꯨꯅꯤ ꯃꯆꯥꯅꯤꯅꯀꯣ ꯑꯩ ꯍꯥꯏꯖꯦ
ꯃꯁꯤ ꯑꯔꯩꯕ ꯃꯤꯅꯗꯤ ꯈꯪꯉꯣꯏꯕꯀꯣ ꯂꯩ ꯇꯕ ꯑꯩꯈꯣꯏꯅꯗꯤ ꯏꯃꯦꯝꯄꯣꯛꯀꯤ ꯑꯋꯥꯠꯄꯁꯦ ꯑꯁꯨꯛꯀꯤ ꯃꯇꯤꯛ ꯋꯥꯠꯂꯦ ꯑꯁꯨꯛꯀꯤ ꯃꯇꯤꯛ ꯅꯨꯡꯉꯥꯏꯇꯦ ꯍꯥꯏꯕꯖꯦ ꯑꯩꯈꯣꯏ ꯈꯪꯉꯦ ꯈꯪꯕ꯭ꯔꯥ ꯀꯩꯅꯣꯝꯃ ꯆꯠꯅꯤꯡꯕꯗ ꯏꯃꯥꯁꯤ ꯑꯉꯥꯡ ꯉꯥꯛ ꯇ ꯏꯃꯥ ꯁꯤꯃꯇ ꯀꯩꯅꯣꯝ ꯍꯥꯏꯕ ꯂꯩꯗꯅ ꯑꯗꯨ ꯑꯃꯠꯇ ꯐꯪꯗ꯭ꯔꯕꯅꯦ ꯑꯩꯈꫭꯏꯗꯤ ꯆꯠꯂꯁꯨ ꯑꯉꯥꯡ ꯁꯦꯟꯅꯔꯦ ꯑꯃꯠꯇꯖꯨ ꯀꯔꯤꯝꯇ ꯑꯗꯨꯅ ꯑꯩꯗꯤ ꯑꯩꯒꯤ ꯋꯥꯈꯜꯗꯗꯤ ꯐꯒꯦꯔꯥ ꯐꯔꯣꯏꯔꯥ ꯑꯩꯗꯤ
ꯃꯥꯅꯦ ꯏꯃꯥ ꯃꯤ ꯃꯃꯥ ꯃꯄꯥ ꯄꯨꯡꯄꯥ ꯂꯩꯕ꯭ꯔꯅ ꯊꯤꯅꯩꯖꯦ ꯑꯗꯨꯒꯤꯅꯤꯅꯦ ꯈꯤꯇꯗꯖꯨ ꯃꯣꯏꯅ ꯉꯥꯛꯄꯤꯁ ꯁꯦꯟꯕꯤꯕ ꯇꯧꯗꯣꯏꯅꯤꯅꯦ ꯐꯠꯇ꯭ꯔꯁꯨ ꯑꯩ ꯍꯥꯏꯖꯦ
ꯃꯥꯅꯤ ꯂꯩꯕꯩꯅꯤ ꯁꯤ ꯂꯩꯕꯅ ꯌꯥꯝ ꯊꯤ ꯐꯒꯔꯖꯥꯠꯅꯤ ꯅꯒ ꯅꯒ ꯋꯥꯔꯤ ꯍꯥꯏꯔꯤ
ꯑꯩ ꯉꯁꯥꯏ ꯈꯜꯂꯝꯃꯤꯅꯤꯀꯣ ꯍꯣꯏ ꯅꯪꯅ ꯑꯥ ꯃꯤ ꯀꯅꯥꯒꯨꯝꯕꯒꯤ ꯐꯠꯇꯕ ꯎꯔꯨꯔꯒ ꯑꯁ ꯉꯥꯡꯒꯟꯕ ꯆꯩꯥꯒꯟꯕ ꯅꯤꯡꯇꯝꯗꯦ ꯊꯣꯛꯄ ꯃꯄꯥꯟ ꯐꯪꯗꯦ ꯑꯗꯨ ꯇꯧꯗꯦ ꯑꯗꯥ ꯇꯧꯗꯦ ꯃꯌꯥꯝ ꯍꯥꯏꯔꯁꯨꯕ
ꯎꯝ
ꯍꯦꯛꯇ ꯂꯩꯕ ꯍꯥꯏꯁꯤꯒ ꯂꯩꯇꯕ ꯍꯥꯏꯁꯤꯒ ꯌꯥꯗꯕ ꯈꯦꯠꯅꯕꯅꯦꯕ
ꯎꯝ
ꯅꫭꯏꯗꯤ ꯂꯣꯏꯔꯒ ꯆꯥꯛ ꯑꯗꯨꯝ ꯆꯥꯊꯣꯛꯇꯣꯔꯣꯕꯥ
ꯗꯗꯥ ꯄꯤꯖꯔꯦ ꯑ ꯗꯗꯥ ꯆꯥꯛ ꯂꯥꯝꯃꯦ ꯃꯥ ꯊꯕꯛ ꯆꯠꯂꯨꯅꯦ ꯑꯕꯦꯝꯃ ꯏꯕꯥꯅꯤꯁꯦ ꯃꯤꯟ ꯆꯥꯛ ꯆꯥ ꯁꯨꯅꯗ ꯃꯥꯁ ꯅꯒ ꯑꯗꯨꯅ ꯄꯨꯛꯁꯦ ꯈꯜꯂꯤ ꯑꯥ ꯍꯥꯎ ꯍꯣꯏ ꯇꯔꯒ ꯇꯑꯒꯦ
ꯑ ꯑꯝꯇ ꯐꯝꯒꯦ ꯑꯗꯨꯒ ꯇꯧꯔꯛꯑꯣ ꯎꯝ ꯂꯣꯏꯁꯤꯜꯂꯁꯦ ꯎꯝ
ꯎꯝ